ꯑ
ꯑꯣ ꯍ ꯇꯕ꯭ꯔꯣ
ꯇꯥꯔꯦ ꯇꯥꯔꯦ ꯏꯕꯥꯅꯤꯒꯤ ꯋꯥꯔꯤ ꯂꯣꯏꯗ꯭ꯔꯤ
ꯑꯣ ꯑꯁ ꯏꯕꯥꯅꯤꯗꯤ ꯏꯕꯥꯅꯤ ꯍ ꯌꯥꯝ ꯋꯥꯠꯂꯤꯗ ꯌꯥꯝ ꯊꯤꯅ ꯋꯥꯠꯂꯤꯗ
ꯉꯁꯤ ꯇꯨꯝꯕ ꯐꯪꯉꯔꯣꯏ
ꯕꯣꯔ ꯌꯦꯡꯕꯁꯨ ꯐꯪꯉꯣꯏꯗ꯭ꯔꯣ ꯕꯣꯏ ꯌꯦꯡꯒꯗ꯭ꯔꯣ
ꯌꯦꯒꯅꯤ ꯏ ꯉ ꯁꯤꯔꯤ ꯆꯨ ꯁꯣꯏ ꯁꯣꯏꯗꯅ ꯃꯦꯁꯤꯗꯨ ꯄꯣꯔꯅꯦꯕ ꯑꯗꯨ ꯌꯦꯡꯅꯤꯡꯉꯥꯏ
ꯆꯂꯍꯥꯏꯌꯦ ꯑꯗꯨ ꯄꯔꯅꯤ ꯀꯥꯏꯅ ꯁꯨꯝ ꯄꯣ ꯄꯣꯏ ꯑꯗꯨꯗꯤ ꯑꯗꯨꯝ ꯀꯥꯗꯧ ꯂꯩꯔꯕꯅꯤ ꯐꯥꯏꯅꯦꯜꯗ ꯅꯥ꯭ꯔꯣ
ꯑꯗꯨ ꯑꯩ ꯉꯁꯥꯏ ꯌꯦꯡꯅꯦ ꯑꯚꯥꯔꯠꯇ ꯏꯪꯂꯦꯟꯒ ꯅꯁꯤꯝ ꯑꯣ ꯃꯦꯁꯤꯗꯣ ꯄꯣꯈ꯭ꯔꯦꯕ ꯏꯪꯂꯦꯅꯒꯣ ꯇꯔꯨꯛ ꯆꯟꯈꯔꯦ ꯃꯤꯦꯁꯤ ꯑꯪꯒꯣꯜ ꯑꯍꯨꯝꯈꯥ
ꯏꯁ ꯏ ꯏ ꯅꯪꯁꯦ ꯏ ꯄꯨꯔꯥ ꯑꯦ ꯍꯥꯏꯥꯏꯅꯤꯅꯤꯀꯣ
ꯌꯦꯡꯉꯨ ꯆꯨꯝꯒꯅꯤ ꯑꯗꯣ
ꯍ ꯑꯦ
ꯅꯍꯥꯟꯁꯨ ꯑꯩ ꯑꯗꯨꯝ ꯌꯦꯡꯉꯦꯕ ꯑꯗꯨꯝ ꯌꯦꯡꯉꯀꯥꯟꯗ ꯃꯣꯏꯅ ꯁꯥꯟꯅꯕꯒ ꯑꯩꯅ ꯌꯨꯇ꯭ꯌꯨꯕꯇ ꯂꯥꯏꯞꯇꯣ ꯀꯥꯔꯇꯨꯟꯗ ꯌꯦꯡꯕꯒ ꯃꯣꯏꯅ ꯁꯥꯟꯅꯕꯒ ꯍꯦꯛ ꯆꯞ ꯃꯥꯟꯅꯕ ꯊꯣꯛꯂꯛꯀꯦꯕ
ꯐꯩ ꯑꯣꯏꯔꯣꯏ ꯑꯣꯏꯔꯣꯏ ꯑꯔꯖꯦꯟꯇꯤꯅꯥ ꯑꯔꯖꯦꯟꯇꯤꯅꯥ ꯌꯥꯝ ꯀꯟꯕꯅꯤꯍꯦ ꯑꯦ ꯌꯥꯥꯏꯅ ꯁꯦꯝꯕ ꯃꯣꯏ ꯑꯗꯨꯃꯥꯏꯅ ꯇꯧꯕꯗꯣ ꯑꯦ ꯑꯥꯏꯒꯤ ꯀꯩꯅꯣꯗꯣ ꯂꯣꯏ ꯂꯥꯟꯕꯅꯦ
ꯎꯝ ꯉꯁꯤ ꯂꯥꯑ ꯂꯣꯏ ꯆꯨꯝꯃꯔꯒꯅꯤ ꯑꯗꯨ ꯑꯩ ꯑꯩ ꯄꯥꯝꯗ꯭ꯔꯁꯨ ꯉꯁꯤ ꯁꯤꯗꯤ ꯑꯩ ꯁꯞꯄꯣꯔꯠ ꯇꯧꯒꯅꯤ ꯑꯔꯖꯦꯟꯇꯤꯅꯥꯗꯣ
ꯍꯝ ꯏꯁ ꯄꯥꯝꯗꯁꯨ ꯁꯞꯄꯣꯔꯠ ꯇꯧꯒꯅꯤ ꯀꯥꯏꯅ ꯁꯞꯄꯣꯔꯠ ꯇꯧꯅꯕ ꯃꯤ ꯂꯩꯇꯕꯗꯣ ꯅꯣꯏꯅ ꯁꯄꯣꯔꯠ ꯇꯧꯕꯈꯥꯏꯗ ꯂꯣꯏ ꯂꯩꯍꯧꯔꯔꯤꯗꯣ
ꯑꯩꯅ ꯁꯞꯄꯣꯔꯠ ꯇꯧꯕ ꯇꯤꯝ ꯈꯨꯗꯤꯡꯃꯛ ꯂꯣꯏꯅ ꯁꯤꯈ꯭ꯔꯦꯕ ꯍꯧꯖꯤꯛ ꯍꯧꯖꯤꯛꯇꯀꯤ ꯑꯥꯔꯖꯦꯟꯇꯤꯅꯥ ꯑꯔꯖꯦꯟꯇꯤꯅꯥ ꯅꯠꯇꯅ ꯎꯄꯥꯏ ꯂꯩꯇ꯭ꯔꯦ ꯇꯛꯎꯔꯅꯤ ꯉꯁꯤꯗꯤ ꯅ
ꯀꯣ ꯅꯪ ꯑꯔꯖꯦꯟꯗꯥ ꯑꯃꯨꯛ ꯇꯧꯔꯒ ꯄꯣꯛꯒꯦ ꯅꯪꯅꯅꯤꯀꯣ ꯑꯗꯨꯗꯤ
ꯄꯅꯤꯉꯥꯅꯤ ꯑꯩꯅ ꯇꯧꯔꯤꯨꯁꯤ ꯅꯪ ꯈꯪꯂꯨꯔꯦ
ꯑ ꯌꯥꯝ ꯄꯣꯛꯅꯤꯡꯉꯥꯏꯅ ꯀꯩꯅ ꯆꯠꯂꯣ
ꯄꯣꯛꯅꯤꯡꯉꯥꯏꯅꯤ ꯀꯛꯏꯅꯤ
ꯑꯣꯅꯤꯡꯉꯥꯏꯅꯤꯉꯥꯏꯅ ꯍꯣꯏ ꯍꯣꯔꯦꯟ ꯌꯦꯡꯕ ꯍꯣꯔꯦꯟ ꯌꯦꯡꯕ ꯇꯥꯔꯦ ꯍꯣꯔꯦꯟ ꯌꯦꯡꯕ ꯇꯥꯔꯦꯗꯅ
ꯌꯦ ꯑꯩ ꯆꯪꯉꯗꯤ ꯃꯥ ꯁꯣꯏꯗꯅ ꯄꯨꯔꯅꯤ ꯃꯃꯤꯠꯇ ꯄꯤ ꯇꯥꯔꯒꯀꯣ ꯃꯁꯛ ꯊꯤꯕꯗꯒꯤ ꯍꯦꯟꯅ ꯀꯞꯄꯗꯤ ꯊꯅ ꯊꯤꯔꯛꯀꯅꯤ ꯑ ꯌꯦꯡꯅꯤꯡꯗꯦ
ꯀꯥꯏꯅ
ꯆ ꯊ ꯊꯖꯗꯔ ꯐ ꯍ ꯃꯥꯂꯗ
ꯅꯒꯥꯥꯏꯗꯅꯦ ꯃꯣꯏ ꯏꯃꯥꯁ ꯆꯦꯟꯕ ꯍꯧꯗ꯭ꯔꯤꯕꯅꯦ ꯉꯁꯤꯗꯤ ꯄꯨꯔꯥ ꯆꯦꯜꯂꯅꯤ ꯍꯥꯏꯕꯅꯤ ꯆꯦꯟꯕ ꯍꯧꯔꯅꯤ ꯍꯥꯏꯕꯅꯤ
ꯆꯕ ꯍꯪꯔꯁꯅꯒꯣ ꯆꯟꯕ ꯍꯔꯗꯤ ꯎꯄꯥꯏ ꯂꯩꯗꯦꯕꯅꯤ
ꯍꯣꯏꯣꯏ
ꯋꯥꯅꯤꯡꯉꯥꯏꯅꯤ ꯏꯆꯦ ꯏ ꯆꯦꯂꯒ
ꯍꯣꯏ ꯍꯣꯏ ꯍꯣꯔꯦꯟ ꯌꯦꯡ ꯇꯥꯔꯦ ꯍꯣꯔꯦꯟ ꯌꯦꯡ ꯇꯥꯔꯦ ꯑꯃꯨꯛ ꯑꯃꯨ ꯑꯃꯨꯛ ꯉ ꯀꯝꯗ ꯑꯩꯅ ꯁꯞꯄꯣꯔꯠ ꯇꯧꯕꯩꯅꯤꯒ ꯍꯥꯏꯖꯜꯂꯛꯀꯅꯀꯣ ꯅꯪ ꯌꯦꯡꯉꯣꯅ
ꯑꯣ ꯑꯗꯨ ꯃꯊ ꯃꯇꯝ ꯃꯇꯝ ꯃꯇꯥꯡ ꯃꯇꯥꯡ ꯍꯥꯏꯕ ꯇꯥꯔꯦ
ꯏ ꯅꯪꯅ ꯍꯧꯖꯤꯛ ꯍꯥꯏꯔꯤꯁꯤꯅ ꯄꯣꯟꯅꯕ ꯀꯩꯅꯣ ꯁꯞꯄꯣꯔꯠ ꯇꯧꯕꯅꯤ ꯍꯥꯏꯔꯤꯗꯅ ꯀꯩꯒꯨꯝꯕ ꯉꯝꯕ ꯑꯣꯏꯔꯒꯗꯤ ꯀꯥꯕ ꯀꯥꯕ ꯀꯥꯕ ꯑꯣꯏꯦ ꯀꯥꯕ ꯑꯣꯏꯔ ꯍꯥꯏꯗꯤ ꯑꯣ ꯑꯩꯅ ꯁꯞꯄꯣꯔꯠ ꯇꯧꯕꯤꯕꯒꯤꯅꯤꯒꯕꯨ ꯍꯥꯏꯔꯛꯀꯅꯦꯕ ꯈꯪꯉꯦ
ꯑꯩꯒꯤ ꯋꯥ ꯅꯠꯇꯦ ꯑꯩꯒꯤ ꯋꯥꯆꯦꯞ ꯀꯣꯟꯇꯦꯛꯇ ꯃꯤꯃꯥꯟꯅꯕ ꯑꯃ ꯂꯩꯌꯦꯕꯀꯣ
ꯎꯝ
ꯉꯁꯤ ꯁꯨꯞꯁ ꯁꯣꯏꯏꯗꯅ ꯅꯤꯍꯥꯒꯨꯝꯃꯅꯤ
ꯑꯣ ꯑꯣ ꯑ ꯁꯀꯝ ꯑꯀꯝ ꯆꯟꯕ ꯍꯧꯣꯏꯗ ꯁꯤꯔꯣꯏ ꯁꯤꯔꯣꯏ
ꯅꯨꯡꯉꯥꯏꯕ ꯋꯥꯔꯦ ꯀꯩ ꯂꯤꯡꯗ ꯌꯦꯡꯒꯦ ꯅꯣꯏꯗꯤ ꯑꯩꯈꯣꯏꯅꯍꯥꯟꯅ ꯌꯦꯡꯕ ꯂꯤꯡꯗꯣꯨꯛ ꯌꯥꯗ꯭ꯔꯦ ꯑꯩꯈꯣꯏꯒꯤꯗꯤ ꯌꯦꯡꯕ ꯌꯥꯔꯣꯏꯗ꯭ꯔꯥ ꯌꯥꯒꯗꯔꯥ ꯐꯪꯗ꯭ꯔꯦ
ꯑꯦꯞꯁꯇ ꯌꯦꯡꯗꯕ꯭ꯔꯕ
ꯑꯦꯞꯁꯇ ꯌꯦꯡꯕ ꯌꯥꯗ꯭ꯔꯦ ꯍꯟꯗꯛꯇꯤ ꯍꯣꯏ
ꯌꯦꯡꯕ ꯌꯥꯏꯍ ꯀꯅꯥꯅ ꯌꯦꯡꯕ ꯌꯥꯗꯦ
ꯑꯩꯒꯤꯗꯤ ꯌꯦꯡꯕ ꯌꯥꯔꯦ ꯆꯠꯇ꯭ꯔꯔꯤ
ꯆꯠꯇꯕꯗꯣ ꯑ ꯀꯩꯅꯣ ꯇꯧꯔꯣ ꯑꯅꯤꯁ ꯑꯅꯤꯁꯇꯣ ꯇꯧꯕ ꯑꯗꯣ
ꯎꯝ
ꯑꯥꯅꯤꯁꯇꯣ ꯇꯧꯔꯦꯗꯅ
ꯎꯝ
ꯑꯗꯨꯒꯤ ꯑꯦꯞꯁꯨ ꯅꯉꯣꯟꯗ ꯌꯥꯎꯗꯒꯦ ꯍꯣꯔꯦꯟ ꯍꯥꯏꯔꯛꯑꯣ ꯑꯩ ꯑꯗꯨꯝ ꯊꯥꯕꯤꯒꯦ ꯃꯥꯒꯤ ꯀꯩꯅꯣꯗꯣ ꯐꯥꯏꯜꯗꯣ
ꯍꯣꯏ ꯅꯪ ꯌꯦꯡꯂꯀꯥꯟꯗ ꯊꯥꯔꯛꯑꯣ ꯑꯩꯈꯣꯏ ꯌꯦꯡꯕ ꯌꯥꯗ꯭ꯔꯗꯤ ꯑꯩ ꯍꯥꯏꯔꯛꯀꯦ
ꯀꯨꯏꯔꯒ ꯊꯝꯕꯁꯨ ꯈꯣꯠꯄ ꯌꯥꯗꯕꯅꯦꯕ ꯌꯥꯗꯕꯁꯨ ꯌꯥꯎꯕꯅꯦꯕ ꯑꯗꯨꯅ ꯑꯩꯁꯨ ꯏꯟꯁꯇꯣꯜ ꯑꯗꯨꯝ ꯇꯧꯔꯒ ꯏꯟꯁꯇꯣꯜ ꯑꯃꯨꯛꯃꯨꯛ ꯇꯧꯔꯒ ꯑꯗꯨꯝ ꯌꯦꯡꯕꯅꯤ
ꯀꯩ ꯑꯦꯞꯁꯅꯣ ꯅꯪꯒꯤꯅꯣ
ꯀ꯭ꯔꯤꯛ ꯐꯥꯏ ꯀ꯭ꯔꯤꯛ ꯐꯥꯏꯁꯨ ꯌꯦꯡꯉꯦ ꯍꯥꯟꯅ ꯏꯁ꯭ꯄꯣꯔꯠꯁꯇꯁꯨ ꯌꯦꯡꯉꯝꯕꯅꯦ ꯁꯄꯣꯔꯠ
ꯁ꯭ꯄꯣꯔꯠꯁꯦꯠ ꯑꯦꯛꯁꯇ꯭ꯅꯦ ꯍꯥꯏꯩꯅ
ꯑꯣ ꯑꯗꯨꯣ ꯑꯩꯁꯨ ꯌꯦꯡꯉꯝꯕꯅꯦ ꯑꯗꯣ ꯌꯥꯗꯕꯒꯤ ꯀꯩꯅꯣ ꯇꯧꯔꯦ ꯑꯃ ꯑꯦꯞꯁ ꯑꯃꯃꯨꯛ ꯌꯦꯡꯉꯦ ꯀ꯭ꯋ ꯐꯥꯏ ꯀ꯭ꯋꯛ ꯐꯥꯏ ꯇꯤꯚꯤ ꯍꯥꯏꯕ ꯑꯦꯞꯁ ꯑꯃ ꯂꯩꯌꯦꯕꯀꯣ
ꯑꯩꯗꯤ ꯍꯧꯖꯤꯛ ꯇꯨꯝꯕ ꯃꯇꯝꯗꯤ ꯇꯥꯔꯦ ꯑꯗꯨꯕꯨ ꯉꯁꯤ ꯌꯦꯡꯗꯤ ꯌꯦꯡꯅꯤꯡꯕ ꯍꯣꯔꯦꯟ ꯍꯣꯔ ꯅꯇꯩ ꯏꯁ ꯌꯦꯡꯅꯤꯡꯗ꯭ꯔꯗꯤ ꯉꯁꯥꯏꯅ ꯑꯩ ꯐꯖꯅ ꯇꯨꯝꯗꯣꯏꯅꯤ
ꯅꯠꯇꯦ ꯑꯩꯅ ꯑꯩꯅ ꯍꯥꯏꯕꯗꯤ ꯑꯩꯅ ꯍꯥꯏꯕꯗꯤ ꯣ ꯍ ꯍꯧꯗ꯭ꯔꯤꯉꯩꯗ ꯇꯨꯝꯒꯦꯅ ꯈꯟꯕ꯭ꯔꯥ ꯀꯃꯥꯏꯅ ꯇꯧꯒꯦ ꯍꯥꯏꯕꯅꯤꯗ
ꯑꯦ ꯕꯣꯜ ꯌꯦꯡꯗ꯭ꯔꯤꯉꯩꯗ ꯇꯨꯝꯃꯗꯤ ꯑꯩ ꯍꯧꯒꯠꯄ ꯉꯝꯃꯔꯣꯏ
ꯍ ꯍ ꯍ
ꯕꯣꯜ ꯃꯇꯝ ꯇꯥꯔꯦ ꯍꯧꯒꯠꯂꯨ ꯂ ꯍꯧꯒꯠꯂꯨ ꯍꯥꯏꯅ ꯃꯣꯏꯅ
ꯑꯗꯨ ꯏꯔꯝ ꯑꯗꯨꯗꯥꯏꯗ ꯑꯃꯨꯛ ꯆꯪꯉ ꯇꯨꯝꯗꯣꯏꯅꯦ ꯄꯨꯡ ꯑꯅꯤꯗꯂꯣ ꯆꯪꯉ ꯇꯨꯝꯗꯣꯏꯅꯦ ꯇꯕꯣ
ꯖꯤ
ꯕꯣꯔꯒꯤ ꯋꯥꯔꯤꯗꯤ ꯂꯥꯏꯔꯦꯅꯦ ꯑꯗꯣ ꯅꯪ ꯌꯨꯝ ꯄꯥꯟꯒꯗꯕꯗꯣ ꯅꯪ ꯄꯥꯟꯒꯝ ꯄꯥꯏ ꯌꯥ ꯍꯥꯏꯅꯣ
ꯏꯁ ꯈꯣꯡꯗ꯭ꯔ ꯀꯔꯝ ꯀꯟꯗ ꯌꯨꯝ ꯄꯥꯟꯗꯣꯏꯅꯣꯅꯤ ꯆꯍꯤꯁꯨ ꯌꯥꯝꯈꯠꯂꯛꯏꯅꯦ
ꯑꯉꯥꯡ ꯑꯣꯏꯔ ꯑꯉꯥꯡ ꯑꯣꯏꯔꯝ ꯑꯉꯥꯡ ꯑꯣꯏꯔꯝꯈꯤꯦꯅꯦ ꯏꯗ ꯅꯣꯏ ꯁ꯭ꯋꯥꯏꯗꯁꯨ ꯑꯉꯥꯡ ꯑꯣꯏꯔꯤꯕ꯭ꯔꯕ ꯅꯪꯉꯣꯟꯗꯒꯤ ꯍꯟꯕ꯭ꯔꯣ
ꯏꯁ ꯑꯩꯉꯣꯟꯗꯒꯤꯗꯤ ꯆꯍꯤ ꯃꯉꯥꯗꯤ ꯍꯜꯂꯦ
ꯑꯗꯨꯗꯤ ꯂꯧꯅꯕ ꯌꯥꯔꯦ ꯑꯩꯈꯣꯏꯩꯅꯣ
ꯌꯥꯔꯦꯃ ꯂꯧꯕ ꯍꯩꯔ ꯍꯥꯏ ꯅꯨꯄꯥ ꯊꯣꯛꯇꯕ ꯍꯥꯏꯕ ꯇꯥꯔꯦ ꯃ ꯆ ꯍ ꯍꯥꯞꯂꯅꯤ ꯆꯍꯤ ꯈꯛꯇꯅꯤꯅꯦ ꯃꯥꯅ ꯍꯗꯦꯗ ꯊꯃꯣꯏꯗꯤ ꯀꯩꯅꯣ ꯋꯥꯈꯜꯗꯤ ꯑꯩꯉꯣꯟꯗꯒꯤ ꯍꯦꯟꯅ ꯑꯉꯥꯡ ꯑꯣꯏꯔꯤꯅꯤ ꯃꯥꯗ
ꯀꯩꯒꯤꯅꯣ ꯑꯉꯥꯡ ꯑꯣꯏꯔꯤꯒꯦ ꯅꯕꯥꯅꯤ ꯅꯕꯥꯅꯤ ꯆꯍꯤ ꯑꯁꯤꯗ ꯆꯠꯂꯁꯤ ꯈꯣꯠꯂꯁꯤ ꯑꯗꯨꯝ ꯍꯥꯏꯅꯕ ꯈꯣꯠꯄ ꯑꯗꯨꯝ ꯇꯧꯔꯝꯕꯅꯤꯗ ꯄ꯭ꯂꯥꯟꯅꯤꯡ ꯍꯥꯏꯇꯥꯔꯦꯀꯣ
ꯑꯗꯨꯒ ꯣꯕꯁꯨ ꯊꯣꯏꯗꯣꯛꯅ ꯌꯥꯎꯗꯦꯗ ꯍꯥꯏꯕ ꯇꯥꯔꯦ
ꯆꯗꯣꯅ ꯌꯥꯎꯗꯕ
ꯅꯨꯡ ꯀꯣꯜꯗ ꯐꯣꯟꯗ ꯋꯥꯔꯤ ꯁꯥꯟꯅꯔꯦ ꯀꯣꯜ ꯇꯧꯔꯦ ꯋꯥ ꯂꯣꯏꯔꯦ ꯂꯥꯞꯅꯁꯨ ꯂꯩꯃꯤꯟꯅꯔꯦ
ꯂꯥꯃꯁꯨ ꯂꯩꯅꯤꯡꯉꯦ
ꯂꯥꯞꯅꯁꯨ ꯂꯩꯌꯦꯕ ꯍꯧꯖꯤꯛ
ꯑꯣ ꯅꯛꯁꯤꯜꯂꯛꯑꯣ ꯍꯥꯏ ꯌꯥꯗ꯭ꯔꯣ
ꯅꯥꯕꯨ ꯌꯥꯗ ꯏꯗ ꯉꯨꯝꯃ ꯇ
ꯑꯩ ꯂꯩꯕ ꯖꯒꯥꯗꯨ ꯂꯥꯛꯑꯣ ꯍꯥꯏ ꯌꯥꯗ꯭ꯔꯕ ꯊꯕꯛ ꯑꯇꯣꯞꯄꯁꯨ ꯑꯗꯨꯝ ꯇꯧꯧꯕ ꯌꯥꯏ ꯀꯩꯅꯣ
ꯊꯕꯛ ꯆꯦꯜꯂ ꯃꯣꯏꯕꯨ ꯎꯅꯕꯨ ꯁꯥꯎꯟꯕꯤꯏ
ꯃꯩꯁꯒꯤ ꯃ ꯁꯥꯒ꯭ꯔꯝꯗ ꯌꯦꯦꯡ ꯅꯉꯏꯗ
ꯃꯁꯥꯅꯒꯆꯥ ꯃꯅꯕ
ꯏꯁ ꯑꯩꯒ ꯆꯞ ꯃꯥꯟꯅꯕꯅꯤ ꯀꯥꯏꯅ ꯍꯥꯏꯒꯟꯕ ꯍꯧꯔꯦ ꯃꯆꯤꯟꯁꯤꯗꯤ ꯌꯥꯝ ꯍꯩꯑꯦꯍ
ꯅꯪꯒ ꯆꯞꯅꯕꯅꯦ
ꯗꯝꯇ ꯌꯦꯡꯅꯤꯡꯉꯤꯅꯦ
ꯌꯥꯝ ꯅꯣꯏꯕꯁꯨ ꯅꯠꯇꯦ ꯌꯥꯝ ꯄꯥꯕꯁꯨ ꯅꯠꯇꯦ ꯑꯩꯣꯏ ꯈꯨꯟꯒꯤ ꯅꯨꯄꯥꯅꯤ ꯍꯣꯏ
ꯑꯣ ꯍꯥꯏꯗꯤ ꯈ꯭ꯔꯤꯁꯃꯥꯁ ꯃꯇꯝꯗꯤ ꯅꯨꯡꯉꯥꯏꯔꯝꯒꯅꯤꯍꯦ ꯆꯠꯃꯤꯟꯅ ꯅꯣꯡꯃꯤꯟꯅ ꯐꯝꯃꯤꯟꯅ ꯐꯝꯃꯤꯟꯅ ꯇꯥꯕ꯭ꯔꯣ
ꯆꯥ ꯑꯦ ꯀꯣꯏ ꯀꯨꯝꯟꯗ ꯂꯥꯥꯁ ꯄꯥꯛ ꯄꯥꯛ ꯊꯦꯡꯅꯕ ꯐꯪꯗꯦ ꯆꯥꯔꯁꯨ ꯁ ꯃꯅꯗꯦ ꯃꯥꯅ ꯀꯦꯊꯂꯤ ꯑꯩꯅ ꯕꯞꯇꯤꯁ
ꯑꯣ
ꯕꯦꯞꯇꯤꯁꯇꯤ ꯄꯥꯝꯕ ꯑꯗꯨꯕꯨ ꯅꯨꯡꯁꯤꯕꯅ ꯀꯦꯊꯂꯤꯗ ꯑꯣꯏꯅ ꯅꯨꯡꯁꯤꯕ ꯀꯃꯥꯏ ꯇꯧꯅꯤ ꯁꯤꯕꯣ
ꯈꯪꯗꯦ ꯅꯣꯏ ꯏꯃꯨꯡ ꯃꯅꯨꯡꯗꯤ ꯀꯩꯁꯨ ꯍꯥꯏꯗꯕ꯭ꯔꯥ
ꯑꯁꯥꯅ ꯅꯨꯡꯁꯤꯅꯔ ꯀꯥꯎꯟꯗꯗꯤ ꯍꯥꯏꯌꯦ ꯑꯗꯨ ꯃꯇꯝꯗꯁꯨ ꯑꯩꯅ ꯇꯥꯗꯕ ꯂꯝ ꯍꯦꯟꯕ ꯑꯩꯁꯨ
ꯎꯝ ꯅꯨꯡꯁꯤ ꯑꯉꯥꯡ ꯑꯣꯏ ꯅꯣꯏ ꯑꯉꯥꯡ ꯑꯣꯏꯔꯝꯈꯤꯅꯤꯗ ꯋꯥꯠꯈꯤꯅꯤꯗ
ꯍꯣꯏꯅꯦ ꯃꯁꯛ ꯐꯥꯎ ꯈꯪꯗꯕꯤꯗ ꯑꯩꯅ ꯅꯨꯡꯁꯤꯅꯕꯅꯤꯅ ꯄꯥꯎ ꯑꯗꯨꯝ ꯐꯥꯎ ꯐꯣꯟ ꯄꯥꯏꯕꯅ ꯐꯣꯟꯗ ꯐꯥꯎꯅꯕꯅꯤꯅꯦ ꯍꯥꯟꯅ ꯃꯁꯛ ꯈꯪꯂꯝꯃꯗꯤ
ꯑꯣ ꯑꯗꯣ ꯅꯪꯗꯤ ꯃꯥꯒ ꯃꯥ ꯃꯅꯥꯛꯇ ꯑꯗꯨꯝ ꯂꯩꯔꯒꯦꯅ ꯈꯜꯂꯤꯅ ꯀꯃꯥꯏꯅ ꯇꯧꯕꯅꯣ
ꯎꯕ ꯆꯐꯥꯎꯗꯦꯗ
ꯅꯠꯇꯦ ꯑꯩꯅ ꯍꯥꯏꯕꯗꯤ ꯍꯧꯖꯤꯛꯃꯛ ꯆꯦꯜꯂꯁꯤ ꯍꯥꯏꯔꯗꯤ ꯑꯗꯨꯝ ꯀ ꯔꯦꯅꯤꯗ ꯂꯩꯔꯕꯝꯃꯕ
ꯑꯩꯔꯣ
ꯍꯣꯏ
ꯀꯔ ꯑꯩꯗꯒꯤ
ꯀꯔꯔ ꯐꯩꯌꯦ ꯐꯩ ꯆꯍꯤ ꯇꯔꯨꯛꯃꯨꯛ ꯅꯨꯡꯁꯤꯅꯔꯛꯄ ꯍꯥꯏꯁꯦ ꯐꯥꯒꯤ ꯅꯠꯇ꯭ꯔꯦꯍꯦ ꯃꯇꯝ ꯃꯥꯡꯍꯜꯂꯅꯨꯍꯦ
ꯂꯥꯁꯇ ꯃꯇꯝ ꯃꯥꯡꯍꯥꯟꯕ ꯑꯣꯏꯔꯝꯃꯨꯗꯤ ꯑꯣ
ꯑꯗꯨ ꯑꯗꯨꯅꯦ
ꯀꯥ ꯑꯣꯏꯔ
ꯑꯗꯨꯁꯨ ꯅꯣꯏꯗꯤ ꯅꯣꯏꯗꯤ ꯑꯉꯥꯡ ꯑꯣꯏꯔꯝꯈꯤꯅꯤꯗ ꯃꯇꯝ ꯃꯥꯡꯍꯜꯂꯁꯨ ꯁꯛ ꯍꯥꯏꯔꯦ ꯑꯗꯨꯝ ꯐꯖꯩ ꯑꯉꯥꯡ ꯁꯉꯥꯡ ꯍꯥꯏꯔꯦ ꯑꯗꯨꯝ ꯆꯤꯟ ꯑꯗꯨꯝ ꯌꯥꯝ ꯍꯩꯌꯦ ꯑꯗꯨꯝ ꯄꯅꯤ ꯋꯥꯂꯣꯏꯗ
ꯅꯨꯄꯥꯁꯤꯡꯅ ꯀꯤꯔꯤꯁꯦ ꯑꯩꯕꯨ
ꯑ ꯑꯩꯗꯤ ꯑꯩꯗꯤ ꯀꯤꯗꯤꯦ ꯍꯦꯟꯅꯪ
ꯍꯧꯖꯤꯛ ꯑꯩꯒ ꯅꯨꯡꯁꯤꯅꯔꯕ ꯅꯨꯄꯥꯁꯨ ꯑꯩꯕꯨ ꯀꯤꯕꯅꯤꯌꯦ
ꯑꯣ ꯀꯩꯒꯤꯩ ꯀꯤꯕ꯭ꯔꯅꯦ ꯍꯥꯏꯗꯤ ꯎ ꯑꯩ ꯁꯥꯎ ꯁꯥꯎꯒꯟꯕ ꯃꯤꯒ ꯑꯩꯗꯤ ꯅꯨꯡꯁꯤꯅꯅꯤꯡꯉꯤꯅꯦ
ꯑꯦ ꯅꯨꯡꯁꯤ ꯅꯪ ꯅꯀꯣꯛ ꯁꯥꯅꯤꯡꯉꯥꯏ ꯅꯪꯁꯨ ꯃꯔꯝ ꯆꯥꯗꯅ ꯄꯪꯁꯥꯇ ꯁꯥꯔꯒ ꯂꯩꯔꯗꯤ ꯎ ꯐꯖꯔꯅꯤ ꯅꯪꯁꯨ ꯏ ꯅꯪ ꯅꯪꯗꯤꯪ ꯅꯪꯗꯤ ꯈꯪ ꯉꯝꯃꯣꯏꯌꯦ
ꯁꯥꯎꯕ ꯍꯧꯔꯗꯤꯣꯏꯅꯦ ꯑꯩꯗꯤ ꯍꯦꯛꯇ ꯂꯪꯅꯔꯛꯀꯗꯣꯏꯅꯤ
ꯅꯨꯄꯤꯗꯨꯒ ꯆꯥꯗꯕꯒ ꯅꯨꯡꯁꯤꯅꯔꯗꯤ ꯎ ꯏꯆꯧꯔꯥꯡꯕ ꯅꯨꯄꯤꯒ
ꯑꯗꯨ ꯅꯨꯄꯤ ꯑꯃ ꯅꯨꯄꯤ ꯑꯃ ꯃꯁꯛ ꯐꯖꯕ ꯑꯃ ꯊꯤꯕꯤꯔꯣ ꯏꯪ ꯇꯞꯄꯤ ꯃꯒꯨꯟ ꯌꯥꯝ ꯂꯩꯕꯤ ꯆꯁ
ꯑꯩꯁ ꯏꯃꯥꯟꯅꯕꯤ ꯑꯃ ꯂꯩꯌꯦ ꯃꯒꯨꯟ ꯌꯥꯝ ꯂꯩꯕꯤ ꯍꯥꯏꯔꯗꯤ
ꯑꯩ ꯁꯥꯎ ꯁ ꯁꯥꯎꯒꯕꯤ ꯁꯥꯎꯒꯟꯕꯤꯗꯨꯅ ꯅꯠꯇꯦꯀꯣ ꯏꯪ ꯇꯞꯄꯤ ꯑꯗꯒꯤ
ꯏꯪ ꯇꯞꯄꯤ ꯑꯃ ꯂꯩꯌꯦꯕ
ꯑꯣ ꯒ꯭ꯌꯥꯟ ꯇꯥꯕ ꯒ꯭ꯌꯥꯟ ꯒ꯭ꯌꯥꯟ ꯇꯥꯕꯤ ꯍꯥꯏꯇꯥꯔꯦꯀꯣ ꯑꯗꯨꯒꯨꯝꯕꯗꯨꯣ ꯄꯥꯝꯃꯤꯅꯦ
ꯌꯥꯖ ꯑꯁ ꯑꯗꯨ ꯑꯣꯏꯔꯁꯨ ꯅꯣꯏꯒ ꯌꯨꯝꯗꯒ ꯆꯞ ꯃꯥꯟꯅꯩꯅꯦ ꯏ ꯌꯥ ꯅꯅꯥꯎꯅꯨꯄꯤ ꯑꯣꯏꯔꯅꯤ ꯅꯪꯒꯤ ꯌꯨꯝ ꯌꯨꯝꯅꯥꯛ ꯀꯃꯒ ꯆꯞ ꯃꯥꯟꯅꯩꯑꯕ ꯌꯥꯔꯣꯏꯕ
ꯑꯩꯈꯣꯏꯗꯤ ꯀꯩꯅꯣ ꯑꯗꯨ ꯑꯣꯏꯔꯁꯨ ꯑꯩꯈꯣꯏꯅ ꯀꯩ ꯍꯥꯏꯁꯦ ꯆꯥꯗꯕ ꯀꯩꯅꯣꯗꯣ ꯑꯗꯣ ꯇꯣꯡꯉꯅꯅꯤ ꯑꯗ
ꯑꯦ ꯑꯗꯨꯃꯥꯏ ꯉꯥꯎꯕ ꯌꯥꯎꯔꯣꯏꯌꯦ
ꯌꯥꯏꯗ ꯑꯩꯈꯣꯏꯗꯤ ꯎꯆꯦꯛꯅꯦ
ꯎꯆꯦꯛ ꯃꯣꯏꯁꯨ ꯎꯆꯦꯛ ꯑꯣꯏꯔꯅꯤ ꯀꯅꯣ ꯅꯣꯏ ꯌꯨꯝꯗ ꯆꯞ ꯃꯥꯟꯅꯔꯒ
ꯑꯣ ꯑꯗꯨꯗꯤ ꯌꯥꯔꯣꯏꯍꯦ ꯂꯧꯅꯕ ꯌꯥꯕ ꯅꯨꯄꯤ ꯑꯃ ꯍꯥꯏꯕꯤꯌꯨ ꯍꯥꯏꯕꯅꯤ ꯂꯅꯕ ꯌꯥꯗ꯭ꯔꯗꯤ ꯀꯩꯗꯧꯗꯣꯏꯅꯣ
ꯑꯃꯗꯤ ꯂꯩꯕ ꯂꯩꯕꯨꯗꯤ ꯃꯛꯆꯤꯟꯗꯤ ꯌꯥꯝꯁꯨ ꯀꯟꯗꯦ ꯑꯗꯨꯕꯨ ꯈꯔ ꯀꯩꯅꯣ ꯏꯁꯇꯦꯟꯗꯥꯔꯠ ꯑꯣꯏꯔꯒ ꯍꯥꯏ ꯐꯥꯏꯚꯁꯦ ꯈꯔ ꯇꯧꯕ